ꯅꯪ ꯅꯦꯋꯥꯛꯑꯦ ꯎꯝ
ꯑꯩ ꯅꯦꯠꯋꯥꯛꯁꯦ ꯈꯨꯅꯨꯡꯉꯥꯏꯇ ꯑꯃ ꯑꯃꯗ ꯑꯃꯨꯛ ꯁꯤꯟꯗꯣꯛꯑꯒ ꯇꯧꯔꯛꯏꯅꯦ
ꯑꯣ ꯅꯪ ꯋꯥ ꯐꯥꯏꯔꯣ ꯅꯠꯇ꯭ꯔꯒ ꯀꯩꯅꯣ
ꯋꯥꯏ ꯐꯥꯏꯅꯦ ꯑꯗꯨꯒꯤꯅꯦꯕ
ꯑꯣ ꯄꯠꯄꯠ ꯇꯠꯂꯝꯒꯅꯤꯌꯦ
ꯍꯣꯏ ꯉꯁꯥꯏ ꯑꯩꯒꯤꯅꯦꯠ ꯀꯅꯦꯛꯁꯟ ꯐꯣꯟꯒꯤ ꯀꯅꯦꯛꯁꯟꯗꯅꯦ ꯀꯅꯦꯛ ꯂꯥꯛꯑꯣꯗꯣ ꯁꯨꯡꯉꯥ ꯌꯥꯗ꯭ꯔꯤꯕ ꯋꯥꯏ ꯐꯥꯏꯗꯣ ꯃꯤꯒꯤ ꯃꯌꯨꯝꯒꯤ ꯋꯥꯏꯐꯥꯏꯗ ꯑꯗꯨꯝ ꯁꯝꯃꯒ ꯂꯩꯕꯒꯤ ꯌꯥꯗ꯭ꯔꯤꯕ
ꯑꯣ
ꯍꯧꯖꯤꯛꯄꯨꯗꯤ ꯐꯣꯟ ꯑꯇꯣꯞꯄꯗꯒꯤ ꯑꯃꯨꯛ ꯊꯥꯗꯣꯛꯑꯒ ꯇꯧꯢ
ꯑꯣ ꯑꯣ ꯃꯩ ꯂꯥꯛꯏ ꯅꯠꯇ꯭ꯔꯣ ꯃꯩ ꯂꯥꯛꯄꯒꯤ ꯋꯥꯏ ꯐꯥꯏ ꯄꯥꯏ ꯅꯠꯇ꯭ꯔꯣ ꯍꯩꯃ ꯑꯩꯁꯦ ꯌꯦꯡꯉꯣ ꯉꯥꯎꯔꯤꯅꯦ ꯑꯩ ꯉꯥꯎꯔꯤꯁꯦ ꯅꯪ ꯉꯁꯥꯏꯗꯩ ꯐꯣꯟ ꯄꯩꯁꯥ ꯌꯥꯎꯗꯦ ꯍꯥꯏꯕꯗꯣ
ꯑ ꯑꯗꯨꯅꯦ ꯐꯣꯟ ꯑꯇꯣꯞꯄꯗꯒꯤ ꯑꯃꯨꯛ ꯍꯧꯖꯤꯛ ꯑꯃꯨꯛ ꯁꯝꯃꯦ ꯉꯁꯥꯏꯈꯩꯅ ꯃꯤ ꯑꯩꯈꯣꯏ ꯊꯪꯅꯕꯗꯒꯤ ꯁꯝꯕ
ꯑꯣ ꯑꯗꯨꯅ ꯀꯅꯦꯛꯁꯟꯗꯣ ꯋꯥꯔꯤꯅꯦ ꯍꯣꯏ ꯑꯣ ꯑꯗꯨ ꯇꯧꯕꯅꯦ ꯀꯅꯦꯛꯁꯟ ꯋꯥꯏꯗ ꯃꯤꯒꯤꯗꯨꯗ ꯋꯥꯏꯐꯥꯏꯗꯣ ꯇꯧꯕꯒꯤ ꯑꯗꯨꯅꯤꯗ ꯑꯩꯅ ꯍꯥꯏꯗꯤ ꯅꯪꯒꯤꯗꯣ ꯄꯥꯔꯤꯉꯩꯗ ꯄꯥꯍꯧꯕꯅ ꯐꯩ ꯍꯥꯏꯕ
ꯐꯩꯌꯦ ꯑꯗꯣ ꯑꯩ ꯀꯔꯤꯝꯇ ꯇꯧꯉꯝꯗꯦ ꯑꯪ
ꯑꯦ ꯑꯩꯗꯣ ꯅꯪꯉꯣꯟꯗ ꯋꯥ ꯑꯃꯥꯁꯨ ꯍꯥꯏꯒꯦ ꯇꯧꯕꯅꯤ ꯉꯁꯥꯏ ꯑꯥꯇꯥꯁꯤꯗꯅ ꯐꯣꯟ ꯇꯧꯔꯛꯑꯝꯃꯦꯕ ꯇꯧꯔꯛꯑꯝꯕꯗꯨꯗ ꯗꯥꯖꯤꯇꯟ
ꯑꯥ
ꯑꯗꯨꯗ ꯇꯧꯔꯛꯑꯝꯃꯦ ꯑꯗ ꯑꯩꯁꯦ ꯑꯩꯁꯦ ꯕꯖꯥꯔ ꯉꯁꯥꯏ ꯆꯠꯂꯤꯗꯅꯦ ꯑꯩꯈꯣꯏꯆꯦꯒ ꯑꯗꯨꯗ ꯃꯥꯅꯦ ꯑꯩ ꯁꯨꯝ ꯂꯥꯛꯏꯅꯦ ꯍꯥꯏꯌꯦ ꯑꯩꯅ ꯗꯥ ꯁꯤꯗꯟ ꯑꯩꯗꯤ ꯄ꯭ꯔꯁꯥꯔꯗ ꯆꯠꯊꯣꯛꯑꯦ ꯍꯥꯏꯕ ꯍꯩꯃ ꯑꯗꯨꯗꯤ ꯀꯃꯥꯏꯅ ꯇꯧꯅꯤ ꯑꯩꯒꯤ ꯋꯥꯔꯤꯁꯦ ꯁꯥꯅꯤꯡꯕꯅꯤꯅꯦ ꯍꯥꯏꯕ ꯑꯗ ꯑꯩꯅ ꯁꯨꯝ ꯀꯣꯏꯊꯣꯔꯛꯑꯒꯅ ꯑꯗ ꯑꯩꯅ ꯑꯗꯨꯗ ꯍꯌꯦꯡ ꯑꯣꯏꯅ ꯂꯥꯛꯑꯒꯦꯔ ꯍꯥꯏꯅ ꯑꯩꯅ ꯁꯨꯃꯥꯏꯅ ꯍꯥꯏꯈ꯭ꯔꯦꯕꯀꯣ ꯑꯗ ꯍꯣꯏ ꯑꯩꯅ ꯍꯣꯏ ꯍꯣꯏ ꯃꯥꯗꯣ ꯊꯕꯛ ꯌꯥꯝ ꯆꯤꯟꯕꯅꯤꯅ ꯑꯃ ꯎꯅꯕ ꯐꯪꯗꯕꯤꯗꯣ ꯇꯧꯕꯅꯦꯕ ꯑꯗꯣ ꯇꯥꯟꯅ ꯆꯥꯗ꯭ꯔꯤꯁꯨ ꯃꯥꯅ ꯍꯥꯟꯅ ꯍꯥꯏꯔꯛꯇꯕꯒꯤ ꯑꯩꯅ ꯆꯠꯊꯣꯛꯏꯉꯩ ꯇꯥꯏꯃꯤꯡ ꯑꯣꯏꯈ꯭ꯔꯦꯕ ꯑꯗ ꯑꯩꯅ ꯍꯜꯂꯛꯄ ꯍꯜꯂꯛꯄꯇꯨꯁꯨ ꯊꯦꯡꯗꯣꯛꯈ꯭ꯔꯦ ꯕꯖꯥꯔ ꯆꯠꯄꯅꯤꯅ ꯑꯩꯈꯣꯏ ꯁꯤꯒꯤ ꯃꯥꯥꯏ ꯁ꯭ꯀꯨꯜ ꯀꯥ ꯍꯧꯕꯒꯤ ꯄꯣꯠ ꯄꯣꯠꯆꯩ ꯃꯌꯥꯝ ꯂꯧꯕꯅꯦꯕ ꯕꯦꯠ ꯇꯝꯍꯧꯕꯒꯤ ꯑꯗꯨꯒꯤ ꯑꯩꯅ ꯑ ꯗꯥ ꯁꯤꯇꯟꯅ ꯏꯇꯗ ꯑꯗꯨꯗ ꯑꯩꯅ ꯑꯗꯨꯅꯦ ꯑꯩꯅ ꯑꯗꯨ ꯇꯁꯤꯗꯅ ꯑꯣ ꯅꯃꯥꯟꯅꯦꯕꯤꯒꯤꯗꯨꯁꯨ ꯋꯥꯔꯤ ꯁꯥꯁꯦ ꯑꯗꯣ ꯅꯪꯒꯤꯁꯨ ꯁꯨ ꯁꯥꯁꯦꯅ ꯑꯩꯁꯦ ꯇꯧꯕꯅꯦ ꯈꯣꯠꯄꯅꯦꯅ ꯍꯥꯏꯔꯛꯄ ꯑꯗꯨꯗꯩꯗ ꯏꯃꯥꯟꯅꯕꯤꯗꯣ ꯀꯩꯅꯣꯝꯃ ꯍꯥꯏꯔꯛꯄꯗꯨꯕꯣ ꯀꯔꯤ ꯀꯔꯤ ꯅꯦꯠ ꯑꯣꯏꯔꯕ ꯈꯣꯠꯂꯕ ꯍꯪꯉꯛꯑꯦ ꯑꯩꯅ ꯅꯦꯠꯇꯤꯕ ꯑꯣꯏꯗ꯭ꯔꯤ ꯑꯉꯥꯡꯅꯦ ꯍꯟꯇꯛꯇ ꯔꯤꯁꯔꯁ ꯇꯧꯔꯤꯗꯤ ꯃꯣꯏ ꯑꯦꯝ ꯑꯦ ꯂꯣꯏꯔꯛꯄꯒ ꯍꯥꯏꯕ ꯑꯗ ꯃꯥ ꯑꯗꯨꯝ ꯇꯧꯔꯀꯥꯟꯗ ꯑꯗꯨꯝ ꯐꯥꯎꯖꯔꯅꯤ ꯍꯥꯏꯕ ꯑꯗꯨꯗ ꯁꯨꯝ ꯑꯌꯥꯝꯕꯅ ꯅꯦꯠ ꯂꯣꯏꯍꯧꯕꯅꯗꯤ ꯐꯩ ꯈꯣꯠꯂꯦꯅ ꯍꯥꯏꯔꯛꯑꯦꯕ ꯃꯥꯅ ꯀꯣ ꯅꯦꯠꯇꯨ ꯑꯇꯪ ꯌꯥꯎꯔꯗꯤ ꯐꯩ ꯑꯗꯣ ꯀꯩꯅꯣ ꯇꯧꯒꯦ ꯌꯥꯎꯗ꯭ꯔꯒꯅ ꯌꯥꯎꯗ꯭ꯔꯦ ꯑꯩꯅ ꯍꯥꯏꯕ ꯑꯗ ꯑꯗꯨꯖꯅ ꯆꯪꯉ ꯀꯥꯟꯗ ꯑꯗꯨꯝ ꯀꯩꯅꯣ ꯇꯧꯕ ꯌꯥꯕ ꯅꯠꯇ꯭ꯔꯣ ꯍꯣꯏꯅꯦ ꯑꯗꯨꯕꯨ ꯃꯉꯣꯟꯗ ꯋꯥꯏꯗꯅ ꯍꯣꯠꯅꯕꯗꯣ ꯇꯥꯏꯃꯤꯡꯗꯨ ꯉꯜꯂꯤꯉꯩꯗ ꯍꯣꯠꯅ ꯍꯧꯔꯅ ꯐꯩꯗꯅ ꯍꯥꯏꯔꯛꯑꯦꯕꯀꯣ ꯑꯗꯥ ꯕꯦꯠꯇꯤ ꯂꯣꯏꯔꯕ ꯍꯪꯉꯛꯑꯦ ꯑꯩꯅ ꯂꯣꯏꯈ꯭ꯔꯦꯅ ꯍꯥꯏꯕ ꯑꯗꯨꯗ ꯀꯩꯅꯣꯗꯣ ꯃꯥꯏꯁꯦ ꯕꯤ ꯑꯦꯗꯀꯤ ꯕꯤ ꯑꯦ ꯍꯧꯖꯤꯛꯀꯥꯟꯁꯦ ꯃꯣꯏꯒꯤ ꯕꯦꯠ ꯑꯌꯥꯝꯕ ꯀꯣꯂꯦꯖꯁꯤꯡꯁꯦ ꯕꯦꯠ ꯍꯥꯞꯅꯩꯗꯅ
ꯑꯥ
ꯑꯗꯨꯒꯤ ꯑꯩꯈꯣꯏ ꯀꯣꯂꯦꯖꯁꯨ ꯕꯦꯠ ꯍꯥꯞꯄꯅꯦꯕ ꯈꯪꯕ꯭ꯔꯥ ꯑꯗ ꯃꯣꯏꯅ ꯕꯤ ꯑꯦꯠꯀꯤꯁꯨ ꯑꯗꯨꯝ ꯇꯥꯛꯄ ꯌꯥꯕꯒꯤ ꯀꯩꯅꯣ ꯆꯥꯟꯁꯦꯁ ꯂꯩꯕ ꯃꯥꯜꯂꯦꯕꯀꯣ ꯃꯣꯏꯅ ꯍꯥꯏꯕ ꯀꯥꯟꯗ ꯑꯗꯨꯒꯤ ꯋꯥꯔꯤꯗꯨꯁꯨ ꯋꯥꯔꯤ ꯁꯥꯒꯦ ꯇꯧꯕꯅꯤ ꯐꯖꯅ ꯑꯗꯣ ꯍꯌꯦꯡ ꯀꯣꯏꯊꯣꯛꯄ ꯌꯥꯔꯒꯗꯤ ꯀꯣꯏꯊꯣꯔꯛꯀꯦꯅ ꯃꯥ ꯁꯨꯃꯥꯏꯅ ꯍꯥꯏꯌꯦꯕꯀꯣ ꯑꯗ ꯑꯩꯅ ꯍꯣꯏ ꯀꯣꯏꯊꯣꯔꯛꯑꯣ ꯑꯗꯨꯒ ꯋꯥꯔꯤꯗꯣ ꯁꯥꯔꯁꯤꯅ ꯍꯥꯏꯔꯛꯄꯅꯦ ꯑꯗ ꯀꯃꯥꯏ ꯀꯃꯥꯏꯅ ꯇꯧꯕꯅꯣꯗꯣ ꯈꯟꯅꯅꯕ ꯑꯩꯅ
ꯍꯣꯏ
ꯑꯩꯁꯨ ꯑꯩꯁꯨ ꯂꯝꯕꯤꯗ ꯂꯩꯕꯒꯤ ꯒ꯭ꯌꯥꯟ ꯇꯥꯗꯦꯕ ꯑꯗꯣ ꯑꯩ ꯅꯣꯡ ꯅꯤ ꯅꯤ ꯂꯩꯔꯒ ꯀꯣꯜꯗ ꯃꯦꯁꯦꯁ ꯇꯔ ꯀꯣꯜꯗꯔ ꯑꯩ ꯅꯪꯉꯣꯟꯗ ꯐꯣꯟ ꯇꯧꯔꯒ ꯋꯥꯔꯤ ꯁꯥꯒꯦꯕꯀꯣ
ꯑꯥ
ꯑꯗꯣ ꯅ ꯅ ꯍꯟꯗꯛ ꯑꯦꯛꯖꯥꯝꯗꯣ ꯑꯩꯁꯨ ꯊꯥꯔꯔꯣꯢꯒꯦ ꯇꯧꯔꯝꯕꯅꯦꯕ ꯅꯦꯠꯁꯦ ꯊꯥꯔꯣꯏꯒꯦ ꯑꯩꯁꯦ ꯊꯥꯅꯤꯡꯗ꯭ꯔꯦ ꯉꯁꯥꯏꯗꯤ ꯈꯣꯟꯇꯤꯕꯨ ꯆꯥꯔꯦꯗ ꯑꯩꯈꯣꯏ ꯑꯉꯥꯡ ꯑꯃ ꯑꯦꯛꯁ ꯑꯉꯥꯡꯗꯣ ꯀꯥꯔꯤꯌꯥꯒꯤ ꯇꯧꯕꯒꯤ ꯀꯣꯜ ꯇꯧꯔꯛꯑꯝꯕ ꯑꯗꯨꯗ ꯀꯔꯤꯅꯣ ꯇꯔꯨꯛ ꯅꯥꯏꯗꯣꯢꯗꯣ ꯗꯥꯎ ꯍꯥꯏꯕ ꯑꯃ ꯂꯩꯕꯅꯤ ꯑꯗꯨ ꯇꯧꯕꯅꯦ ꯑꯗꯥ ꯇꯧꯕꯅꯦꯅ ꯉꯥꯡꯉꯝꯃꯦ
ꯎꯝ
ꯑꯩꯉꯣꯟꯗ ꯃꯤꯑꯣꯏꯕ ꯍꯥꯏꯁꯦ ꯂꯛ ꯍꯥꯏꯕ ꯑꯃꯁꯨ ꯁ ꯂꯩꯕꯅꯤ ꯄꯤ ꯑꯩꯩꯆ ꯗꯤ ꯇꯧꯔꯒꯦ ꯇꯧꯋꯦ ꯅꯈꯣꯏ ꯃꯦꯜꯂꯤꯉꯤꯗꯅ
ꯃꯥꯅꯦ
ꯃꯦꯟꯕꯀꯥꯟꯗ ꯑꯗꯨꯅ ꯄꯤ ꯑꯩꯩꯆ ꯇꯧꯕ ꯃꯤꯗꯅ ꯍꯦꯟꯅ ꯈꯨꯗꯣꯡꯆꯥꯥꯕ ꯄꯤ ꯍꯥꯏꯌꯦꯕꯀꯣ ꯑꯦꯟ ꯑꯦꯐ ꯀꯨꯝꯕ ꯀꯩꯒꯨꯝꯕꯒꯤ ꯐꯥꯎꯕꯒꯤ ꯆꯥꯡꯁꯦ ꯑꯗꯨꯗꯨꯅ ꯄꯤ ꯑꯩꯆ ꯗꯤ ꯇꯧꯔꯀꯥꯟꯗ ꯊꯥꯕꯁꯦ ꯑꯦꯐ ꯌꯥꯝ ꯐꯥꯎꯒꯟꯕꯅꯤꯅ ꯍꯥꯏꯕ ꯃꯣꯏ ꯍꯥꯏꯁꯦ ꯅꯦꯠ ꯅꯠ ꯀꯩꯅꯣ ꯍꯥꯏꯗꯤ ꯖꯦ ꯑꯥꯔ ꯑꯦꯐ ꯀꯩꯀꯥ ꯑꯝꯇ ꯅꯠꯇ꯭ꯔꯁꯨ ꯑꯗꯨꯒꯤ ꯑꯗꯨꯃꯥꯏꯅ ꯂꯩꯕꯅꯤꯅ ꯅꯣꯏ ꯀꯩꯅꯣ ꯊꯥꯖꯤꯜꯂꯣ ꯈꯨꯗꯣꯡ ꯆꯥꯕꯗꯨꯣ ꯌꯦꯡꯉꯣ ꯈꯣꯠꯂꯣꯅ ꯉꯥꯡꯉꯛꯏꯕ ꯑꯩꯉꯣꯟꯗ ꯑꯗ ꯑꯩꯁꯦ ꯊꯥꯔꯔꯣꯏ ꯂꯩꯔꯝꯕꯅꯦ ꯑꯩ ꯊꯥꯕꯤꯔꯒꯦ ꯁꯤꯅꯦ ꯑꯩꯅꯨꯛ ꯈꯜꯂꯤꯁꯦ ꯋꯥꯈꯜꯁꯤꯗ ꯇꯜꯂꯛꯄꯗꯣ
ꯑꯗꯨ ꯑꯗꯨꯅꯦ ꯑꯩꯅ ꯍꯥꯏꯁꯦ ꯊꯥꯔꯣꯏ ꯂꯩꯔꯝꯕꯁꯦ ꯑꯩꯁꯦ ꯊꯥꯕꯤꯔꯒꯦ ꯌꯥꯝ ꯀꯟꯅ ꯂꯥꯞꯄꯁꯨ ꯅꯠꯇꯕꯅꯤꯅꯅ ꯈꯜꯂꯦ
ꯑꯗꯣ ꯍꯟꯗꯛꯀꯤ ꯅꯦꯠꯀꯤ ꯐꯣꯝ ꯊꯥꯖꯟꯕꯗꯣ ꯇꯥꯏꯕꯪ ꯀꯩꯅꯣ ꯇꯧꯕ꯭ꯔꯥ ꯂꯥꯏꯚ ꯐꯣꯇꯣꯒ ꯌꯥꯎꯈꯤꯗꯥꯏ ꯑꯥ ꯑꯗꯨꯒꯤꯗ ꯀꯥꯞꯈꯤꯕ ꯐꯣꯇꯣꯗꯣ ꯄꯨꯗꯣꯏꯕ ꯑꯩꯅ ꯍꯥꯏꯕꯗꯤ ꯍꯌꯦꯡ ꯈꯣꯏ
ꯨ ꯍꯥꯞꯄ꯭ꯔꯥ
ꯀꯩꯕ
ꯈꯪꯕ꯭ꯔꯥ
ꯀꯩ
ꯂꯥꯏꯚ ꯐꯣꯇꯣ ꯅꯠꯇꯕ ꯐꯣꯇꯣ ꯑꯃ ꯍꯥꯞꯄꯤꯗꯅ ꯑꯩꯈꯣꯏꯅ
ꯑꯥ
ꯑꯗꯨꯒꯤ
ꯑꯥ ꯐꯣꯇꯣ ꯑꯃ ꯍꯥꯞꯄꯦ ꯑꯥ ꯐꯣꯇꯣ ꯑꯃ ꯍꯥꯞꯄꯦ ꯍꯣ ꯑꯗꯨ ꯍꯥꯏ ꯅꯤꯡꯖꯪ ꯉꯛꯑꯦ ꯑꯩꯒꯤ ꯐꯣꯇꯣꯗꯣ ꯀꯃꯥꯏ ꯇꯧꯒꯦꯗꯅꯦ ꯍꯥꯟꯅꯒꯤ ꯐꯣꯇꯣꯁꯦ ꯂꯥꯏꯚ ꯐꯣꯇꯣꯗꯣ ꯀꯥꯞꯄꯕ ꯑꯩꯁꯦ ꯁꯥꯏ ꯀꯠꯊꯠꯂꯤꯗꯅ ꯀꯥꯞꯐꯕ ꯑꯗꯨ ꯍꯥꯟꯅꯩ ꯐꯣꯇꯣꯗꯨꯗꯤ ꯁꯥꯏ ꯀꯛꯇꯦꯗꯅ ꯑꯗꯨ ꯍꯥꯞꯄꯨꯔꯦ ꯌꯥꯗ꯭ꯔꯦ ꯍꯥꯏꯔꯑꯦꯅꯦ ꯈꯉꯕꯥ ꯑꯗꯨꯒꯅꯦ ꯍꯣꯏ ꯈꯨꯗꯛꯇ ꯑꯃꯨꯛ ꯑꯩꯁꯦ ꯐꯛꯂꯥꯡꯗ ꯇꯧꯔꯒ ꯀꯥꯞꯇꯦ ꯁꯥꯏꯠ ꯁꯥꯏ ꯊꯥꯗꯔꯒ ꯑꯗꯨꯗꯨꯅ ꯑꯃꯨꯛ ꯌꯥꯔꯦ ꯍꯥꯏꯔꯛꯏꯕ
ꯍꯨꯡ ꯖꯨꯠ ꯑꯝ ꯆꯥꯗꯦꯌꯦ
ꯇꯨꯀꯖꯗ꯭ꯔꯥ ꯌꯦꯉꯣ ꯍꯥꯏꯕ ꯁꯝ ꯇꯦꯟꯕꯗꯣ ꯌꯥꯗ꯭ꯔꯦ ꯍꯥꯏꯔꯛꯏꯕ ꯑꯗꯨꯅꯦ ꯍꯥꯏꯁꯦ ꯑꯗ ꯑꯩꯅꯦ ꯑꯩ ꯁꯤꯗꯤ ꯌꯥꯔꯔꯣꯏ ꯍꯧꯖꯤꯛ ꯁꯥꯏ ꯊꯥꯗꯕꯩꯁꯦ ꯑꯝꯇ ꯈꯣꯠꯊꯔꯒ ꯀꯥꯞꯇ ꯌꯥꯔꯔꯣꯏꯅꯅꯦ ꯈꯨꯗꯛꯇ ꯀꯥꯞꯄꯦ ꯑꯗꯨꯒ ꯁꯛꯀꯥꯗꯣ ꯏꯊꯤ ꯊꯤꯔꯒ ꯍꯥꯏꯁꯤꯅꯤ ꯈꯨꯗꯛꯇ ꯀꯥꯞꯄꯤꯅꯤ ꯍꯥꯏꯕ ꯑꯃꯨꯛ ꯑꯗꯨꯒ ꯑꯗꯨ ꯐꯣꯇꯣꯗꯣ ꯑꯞꯂꯣꯠ ꯇꯧꯔꯀꯥꯟꯗ ꯌꯥꯏ ꯍꯥꯏꯕ ꯑꯩ ꯅꯣꯛꯅꯤꯡꯕꯁꯤꯗꯤ ꯈꯪꯉꯕ ꯑꯗꯨ ꯎꯕꯗ ꯄꯛꯇꯦ ꯍꯥꯏꯕ ꯌꯥꯝꯅ
ꯑꯍꯣꯏ
ꯑꯅꯧ ꯑꯅꯧꯕ ꯃꯦꯊꯣꯠ ꯌꯥꯝ ꯇꯧꯔꯛꯑꯦ ꯍꯥꯏꯕ ꯃꯣꯏꯁꯦ ꯄꯛꯇꯦ ꯍꯥꯏꯕ
ꯂꯥꯏꯞ ꯐꯣꯇꯣꯗꯨꯅ ꯃꯈꯥꯗꯒ ꯌꯥꯎꯔꯛꯄ꯭ꯔꯥ ꯀꯩꯅꯣꯝ ꯇꯧꯕꯅꯦ ꯑꯗꯨꯒ ꯅꯍꯥꯟ ꯐꯣꯝ ꯆꯤꯡꯊꯣꯛꯄꯩꯗꯨꯗ ꯃꯦꯟꯕꯩꯗ
ꯎꯝ ꯑꯥ ꯌꯥꯎ ꯌꯥꯎꯏ ꯌꯥꯎ ꯃꯈꯥ ꯃꯈꯥ ꯃꯈꯥꯗ ꯌꯥꯎꯔꯏ
ꯍꯣꯏ
ꯑꯗꯣ ꯄꯦꯖ ꯄꯦꯖꯁꯦ ꯑꯍꯥꯟꯕꯒꯤ ꯄꯦꯖꯇꯨꯇꯪ ꯅꯠꯇ꯭ꯔꯣ ꯆꯪ ꯑ ꯀꯥꯟꯅꯗꯣꯏꯁꯦ ꯑꯩꯈꯣꯏꯗ
ꯃꯥꯅꯦ ꯃꯥꯅꯦ ꯑꯇꯩ ꯑꯝꯇ ꯄꯨꯔꯔꯣꯏ
ꯑꯥ ꯑꯗꯨ ꯐꯣꯇꯣꯒ ꯑꯙꯥꯔꯒ ꯌꯥꯎꯔꯗꯤ ꯌꯥꯔꯦ ꯅꯠꯇ꯭ꯔꯥ
ꯍꯣꯏ
ꯑꯗ ꯃꯣꯏꯒꯤ ꯄꯛꯇꯕ ꯑꯃ ꯀꯩꯅꯣꯗꯣ ꯌꯥꯝ ꯇꯂ ꯑꯥ ꯀꯔꯤ ꯈꯨꯗꯣꯞ ꯘꯔꯤ ꯅꯨꯡꯅꯤ ꯄꯦꯠ ꯇꯤ ꯐꯠꯇꯤ ꯑꯃꯠꯇ ꯌꯥꯎꯍꯟ ꯌꯥꯗꯕꯗꯣ
ꯄꯛꯇꯕꯗꯣ
ꯑ ꯑꯗꯨ ꯀꯔꯤꯅꯣꯕ ꯑꯗꯨ ꯀꯔꯤ ꯀꯥꯟꯅꯔꯤꯒꯦꯕ ꯑꯩꯈꯣꯏꯅ ꯈꯨꯗꯣꯛ ꯅꯨꯡꯗꯣꯛꯇꯨꯅ ꯀꯩꯗꯧꯗꯣꯔꯤꯒꯦꯕ ꯃꯟꯇ꯭ꯔꯒ ꯁꯣꯟꯗꯣꯏꯕꯕ
ꯅꯠꯇꯦ ꯅꯠꯇꯦ ꯃꯣꯏꯗꯣ ꯍꯧꯖꯤꯛ ꯑꯃ ꯀꯦꯃꯦꯔꯥ ꯃꯆꯥꯒꯨꯝꯕ ꯑꯗꯨꯝ ꯍꯥꯞꯄ ꯌꯥꯕ ꯈꯣꯠꯄ ꯕ꯭ꯂꯨꯇꯨꯠ ꯀꯩꯅꯤ ꯍꯧꯖꯤꯛꯇꯤ ꯋꯥ ꯀꯩꯅꯣꯁꯦ ꯌꯥꯝꯅ ꯆꯥꯎꯈꯠꯂꯛꯑꯕꯅꯤꯅ ꯌꯥꯝ ꯇꯧꯅꯩꯗꯅ ꯑꯗꯨꯒꯤꯅꯦ ꯑꯃ ꯔꯥꯖꯅꯤꯀꯥꯟꯒꯤ ꯔꯣꯕꯣꯠꯇ ꯇꯧꯕꯗꯣ
ꯑꯣ ꯑꯣ ꯌꯥꯝꯅ ꯌꯥꯝꯅ ꯀꯩꯅꯣ ꯑꯣꯏꯔꯛꯑꯕꯅꯤꯅ ꯍꯧꯖꯤꯛꯀꯥꯟꯗꯤ ꯑꯗꯨꯗꯨꯅ ꯌꯥꯝ ꯑꯦꯗꯚꯥꯟꯁ ꯑꯣꯏꯁꯜꯂꯒ ꯊꯕꯛꯇꯣ ꯇꯧꯔꯝꯒꯗ꯭ꯔꯥ ꯈꯜꯂꯤꯅꯦꯕ ꯎꯝ ꯇꯨꯃꯤꯟ ꯇꯨꯃꯤꯟꯅꯒ ꯇꯧꯁꯨ ꯇꯧꯔꯔꯣꯏꯗꯧ ꯋꯥꯔꯤꯗꯨꯗ
ꯑꯗꯨꯒꯤꯅꯦ ꯑꯗꯨꯒꯤ
ꯑꯗꯣ ꯍꯟꯇꯛ ꯀꯣꯏꯁꯟ ꯌꯥꯝ ꯂꯥꯏ ꯍꯥꯏꯌꯦ ꯇꯥꯏꯕꯪ
ꯀꯣꯏꯁꯟ ꯂꯥꯏꯔꯁꯨ ꯍꯩꯔꯔꯣꯏ ꯂꯥꯏꯔꯁꯨ ꯍꯩꯔꯔꯣꯏꯌꯦ
ꯄꯥꯗ꯭ꯔꯕꯅꯤꯅ ꯍꯥꯏꯌꯣ
ꯍꯣꯏ ꯄꯥꯗ꯭ꯔꯕꯅꯤꯅ ꯀꯃꯥꯏꯅ ꯈꯪꯗꯧꯔꯤꯒꯦ
ꯑꯗꯨꯅꯦ ꯍꯥꯢꯁꯦ ꯑꯩꯁꯨ ꯍꯩꯔꯔꯣꯏ ꯄꯥꯗ꯭ꯔꯃꯤꯅ ꯑꯩꯁꯤꯗꯤ ꯑꯩ ꯁꯤꯔꯦꯗ
ꯂꯝꯕꯤꯗꯣ ꯑꯝꯇ ꯆꯪꯁꯦꯅ ꯍꯥꯏꯔꯦ ꯆꯪꯕꯁꯨ ꯌꯥꯗ꯭ꯔꯦ
ꯌꯥꯗ꯭ꯔꯦ ꯑꯗꯨꯝꯁꯨ ꯁꯣꯔꯠ ꯑꯣꯏꯔꯦ ꯈꯪꯗꯦ ꯑꯗꯣ ꯑꯩꯈꯣꯏꯗ ꯑꯩꯈꯣꯏꯁꯦ ꯗꯥꯎ ꯌꯥꯗꯕ ꯒ꯭ꯔꯨꯞꯇ ꯈꯔ ꯆꯜꯂꯦ ꯑꯗꯨꯗꯅꯅꯦ
ꯊꯥꯖꯕꯒꯤ ꯋꯥꯡꯃꯗ ꯂꯩꯔꯦ
ꯗꯥꯎ ꯌꯥꯗꯕ ꯒ꯭ꯔꯨꯞꯇ ꯆꯜꯂꯦ ꯍꯥꯏꯗꯤ ꯀꯩꯅꯣꯅꯤꯗ ꯎꯝ
ꯈꯤꯇꯪ ꯀꯃꯥꯏ ꯍꯥꯏꯗꯣꯏꯅꯣ
ꯏꯆꯦꯅ ꯈꯔ ꯀꯟꯅ ꯍꯥꯏꯖꯤꯜꯂꯗꯤ ꯌꯥꯗꯤ ꯌꯥꯗꯧꯕ ꯖꯥꯠꯅꯦ ꯅ ꯍꯥꯏꯖꯤꯟꯗꯕꯩꯅꯦꯕ
ꯃꯤ ꯄꯨꯟꯕꯗꯣ
ꯑꯥ
ꯌꯦꯡꯉꯒ ꯄꯨꯟꯕꯩꯅꯦꯕ ꯑꯗꯣ ꯑꯩ ꯑꯩ ꯑꯩ ꯑꯃꯨꯛꯇꯪꯒꯗꯤ ꯇ꯭ꯔꯥꯏ ꯇꯧꯔꯛꯀꯦ ꯇ꯭ꯔꯥꯢ ꯇꯧꯔꯛꯀꯦꯗꯤ ꯑ ꯍꯥꯏꯗꯤ ꯑꯗꯨꯒꯤ ꯄꯣꯠꯇꯨꯗꯤ ꯃꯥꯡꯖꯧꯅꯅꯗꯤ ꯀꯩꯁꯨ ꯑꯣꯏꯔꯣꯏꯕ ꯑꯩ ꯈꯪꯉꯦꯕ ꯍꯥꯏꯗꯤ
ꯑꯥ
ꯆꯤꯟꯗꯣ ꯊꯣꯛꯄ ꯌꯥꯕ ꯅꯠꯇꯕꯅꯤꯅꯀꯣ
ꯍꯣꯏ
ꯀꯗꯣꯏꯅꯤꯗ ꯑꯗꯣ ꯈꯪꯗꯦ ꯌꯦꯡꯉꯁꯦ ꯑꯗꯨꯏ ꯃꯇꯥꯡꯗꯨꯃꯗꯤ ꯑꯩꯁꯨ ꯍꯥꯏꯕ ꯉꯝꯗꯦ
ꯗꯥꯎ ꯌꯦꯡꯕ ꯍꯥꯢꯗꯨ ꯇꯥꯔꯦ ꯃꯔꯨ ꯑꯣꯏꯅ ꯑꯩꯒꯤ ꯂꯝ ꯈꯨꯂꯥꯞ ꯑꯗꯨꯅꯦ ꯑꯩꯅꯗꯤ ꯌꯥꯝ ꯇꯜꯂꯤꯕꯁꯤ
ꯎꯝ ꯂꯝ ꯂꯥꯞꯄꯁꯨ ꯊꯥꯗꯤ ꯊꯥꯖꯤꯜꯂꯨꯆꯣ ꯀꯣꯏꯁꯟ ꯈꯣꯡꯗꯣꯛꯄ ꯑꯣꯏꯅ
ꯑꯩꯗꯤ ꯇꯣꯛꯑꯁꯤꯔꯅ ꯌꯥꯝ ꯀꯟꯅ ꯈꯜꯂꯤꯅꯦ
ꯎꯝ ꯑꯩꯈꯣꯏꯒꯤ ꯍꯣꯏ ꯄꯩꯁꯥ ꯐꯣꯝ ꯊꯥꯖꯤꯜꯂꯨꯕꯗꯣ ꯂꯨꯄꯥ ꯆ
ꯎꯝ ꯍꯣꯏ ꯑꯦ ꯑꯁ ꯏꯆꯦ ꯑꯗꯨ ꯀꯩꯅꯣꯝ ꯍꯪꯒꯦꯅꯦ ꯑꯩꯈꯣꯏꯒꯤꯅꯦ
ꯎꯝ
ꯄꯦꯄꯔ ꯋꯥꯟꯁꯤꯕꯨ ꯅꯦꯒꯦꯇꯤꯞ ꯃꯥꯔꯀꯤꯡ ꯂꯩꯕ꯭ꯔꯥꯅꯦ ꯂꯩꯇꯗꯥꯏꯅꯦ
ꯂꯩꯇꯦ ꯂꯩꯇꯦ
ꯑꯗꯨꯅꯦꯕ
ꯅꯍꯥꯟ ꯃꯥꯅ ꯍꯥꯏꯕꯗ ꯅꯦꯒꯦꯇꯤꯞ ꯃꯥꯔꯀꯤꯡ ꯂꯩꯕꯩ ꯇꯥꯏꯞꯇ ꯋꯥ ꯉꯥꯡꯉꯦꯕ ꯑꯗꯩꯗꯨꯗ ꯑꯩꯗꯤ ꯀꯣꯛ ꯉꯥꯎꯔꯤꯅꯦ ꯍꯥꯏꯕ ꯄꯛꯇꯕ ꯅꯨꯄꯥꯗꯨꯅ
ꯑꯁ ꯄꯦꯜꯂꯕꯅꯤꯗ ꯑꯩꯗꯤ ꯂꯩꯇꯦ ꯂꯩꯇꯦ ꯅꯦꯒꯦꯇꯤꯞ ꯃꯥꯔꯀꯤꯡ ꯂꯩꯇꯦ ꯀꯩꯅꯣ ꯏꯁ ꯑꯗꯨ ꯂꯩꯔꯗꯤ ꯀꯅꯥꯝꯇ ꯑꯩꯁ ꯀꯅꯥꯝꯇ ꯀꯅꯥꯝꯇ ꯅꯦꯠ ꯐꯥꯎ ꯉꯝꯃꯔꯣꯏꯀꯣ ꯑꯥ ꯑꯥ ꯍꯥꯏꯗꯤ ꯀꯣꯏꯁꯟ ꯌꯥꯡꯈꯩꯗꯨꯗ ꯇ꯭ꯋꯦꯟꯇꯤ ꯐꯥꯏꯚ ꯆꯨꯝꯕꯁꯦ ꯍꯥꯏꯌꯦꯁ ꯑꯣꯏꯔꯤꯅꯦꯕ ꯑꯩꯈꯣꯏ ꯃꯅꯤ ꯃꯅꯤꯄꯨꯔꯤꯒꯤꯗꯤ ꯇ꯭ꯋꯦꯟꯇꯤ ꯐꯥꯏꯚ ꯊꯥꯔꯇꯤꯒ ꯌꯧꯈ꯭ꯔꯒꯗꯤ ꯂꯣꯏꯔꯦ ꯇꯣꯞ ꯆꯟꯈ꯭ꯔꯅꯤ ꯑꯗꯨ ꯑꯣꯏ ꯇꯥꯔꯗꯤ ꯀꯣꯏꯁꯟ ꯀꯨꯟ ꯂꯥꯜꯂꯛꯄ ꯍꯥꯏꯁꯦ ꯀꯨꯟꯗꯨ ꯀꯠꯊꯛꯈꯤꯕꯗ ꯀꯌꯥ ꯆꯨꯝꯗꯣꯔꯤꯒꯦ
ꯍꯣꯏ ꯑꯗꯨꯅꯦ ꯑꯗꯨꯅꯦ ꯑꯩꯅꯒ ꯔ ꯋꯥꯟꯗꯒ ꯈꯣꯠꯆꯜꯂꯤ ꯃꯌꯥꯝꯁꯤꯒ ꯀꯛꯊꯠꯈ꯭ꯔꯗꯤ ꯑꯝꯇ ꯖꯦꯔꯣꯕꯨ ꯐꯪꯉꯛꯀꯅꯤ ꯍꯥꯏꯕ
ꯖꯤ ꯖꯤꯔꯣ ꯖꯤꯔꯣ ꯐꯪꯉꯅꯤ
ꯑꯗꯨꯅꯦ ꯍꯥꯏꯁꯦ ꯂꯥꯟꯕ ꯃꯌꯥꯝꯗꯨꯏ ꯀꯛꯊꯠꯂꯗꯤ ꯖꯦꯔꯣ ꯐꯪꯉꯣꯏꯗ꯭ꯔꯣ
ꯎꯝ ꯑꯗꯨꯅꯦ ꯅꯪ ꯑꯩ ꯑꯝꯇ ꯒꯦ ꯐꯣꯟ ꯑꯃ ꯂꯥꯛꯑꯦ ꯑꯗꯣ ꯅꯪ ꯑꯃꯨꯛ ꯇꯧꯔꯛꯑꯣ ꯊꯝꯃꯦꯀꯣ ꯎꯝ ꯎꯝ ꯎꯝ ꯎꯝ ꯎꯝ